ꯕꯣ ꯇꯥꯔꯕꯣ ꯀꯩꯗꯧꯅꯣ
ꯆꯥꯛ ꯆꯥꯕ ꯇꯣꯛꯒ ꯂꯩꯌꯦ
ꯀꯩ ꯃꯊꯦꯜ ꯆꯥꯔꯕꯣ
ꯎꯝ ꯀꯥꯡꯁꯣꯏ
ꯍꯥꯎꯏꯅꯦ
ꯍꯣꯏ ꯅꯣꯏ
ꯀꯥꯡꯁꯣꯏꯒ ꯆꯥꯏꯅꯦ ꯑꯈꯣꯏ ꯆꯥꯗ꯭ꯔꯤ ꯊꯣꯡꯗ꯭ꯔꯤ
ꯌꯥꯝ ꯊꯦꯡꯉꯦ
ꯊꯣꯡꯅꯤꯉꯥꯏꯒꯤ ꯏꯟꯖꯥꯡ ꯂꯩꯅꯤꯡꯉꯥꯏꯒꯤ ꯑꯝꯇ ꯂꯩꯇ꯭ꯔꯦꯅꯦ ꯀꯔꯤ ꯎꯄꯥꯥꯏ ꯀꯪꯉꯤꯅꯦ ꯌꯥꯗꯔꯦꯅꯦ
ꯃꯤ ꯂꯩꯇ꯭ꯔꯕꯣ ꯆꯥꯛ ꯊꯣꯡꯕꯤꯅꯤꯉꯥꯏ
ꯆꯥꯛ ꯊꯣꯡꯕꯤꯅꯤꯉꯥꯏ ꯃꯤ ꯅꯠꯇꯦꯗꯥ ꯑꯃ ꯂꯩꯇ꯭ꯔꯕ ꯑꯃꯗꯣ ꯑꯃꯗꯣ
ꯐꯥꯒꯤ ꯇꯧꯅꯦ ꯅꯩ ꯌꯥꯝ ꯂꯩꯕꯗꯨꯗꯤꯕ ꯆꯥꯛ
ꯌꯥꯗ꯭ꯔꯦ ꯂꯩꯇ꯭ꯔꯦ ꯑꯗꯨ ꯂꯩꯇ꯭꯭ꯔꯦ ꯀꯃꯥꯏꯅ ꯀꯔꯤ ꯉꯁꯤꯗꯤ ꯀꯩꯅꯣ ꯂꯩꯅꯦ ꯕꯣꯜ ꯂꯩꯅꯦ ꯀꯃꯥꯏ ꯇꯧꯕ
ꯑꯩꯈꯣꯏꯗꯤ ꯌꯦꯡꯖꯥꯗ꯭ꯔꯦ ꯃꯣꯏ ꯉꯥꯡꯅꯔꯒꯥ ꯌꯥꯝꯅ ꯀꯩꯅꯣ ꯇꯧꯕ ꯉꯥꯛꯇꯥ ꯉꯥꯏ